ꯍꯜꯂꯣ ꯑ
ꯀꯗꯔꯣꯃꯤꯅꯣ
ꯍꯧꯖꯤꯛꯁꯦ ꯑꯩ ꯐꯣꯟꯗ ꯋꯥꯔꯤ ꯁꯥꯔꯒ ꯇ ꯇ ꯔꯣꯃꯦ ꯍꯦꯕꯨ ꯅꯥꯏꯒꯦ ꯅꯪꯗꯤ
ꯑꯩꯁꯨ ꯍꯧꯖꯤꯛꯐꯝꯗ ꯉꯥꯏꯔꯤ ꯑꯩꯁꯨ ꯍꯤꯞꯄꯝꯗ ꯉꯥꯏꯔꯤꯕ ꯇꯨꯝꯃꯝꯗ ꯉꯥꯏꯔꯤꯕ
ꯑ ꯀꯥꯏꯗ ꯂꯩꯒꯦ ꯇꯥꯎꯔꯣ ꯍꯜꯂꯣ
ꯆꯥꯛꯇꯤ ꯆꯥꯔꯕꯣ
ꯎꯝ ꯍꯣꯏ ꯆꯥꯔꯒ ꯇꯨꯝꯔꯒ ꯂꯩꯔꯤꯅꯦ
ꯀ ꯇꯨ
ꯀꯥꯏ ꯀꯩ ꯍꯥꯏꯋꯥ
ꯆꯥꯔꯒ ꯇꯨꯝꯃꯤꯔꯕ
ꯅ ꯍ ꯆꯁ ꯇꯧꯔꯒ ꯂꯣ ꯎ ꯆꯥꯛ ꯆꯥꯗꯔꯒ ꯀꯃꯥꯏꯅ ꯇꯧꯅꯗꯣꯏꯅꯣ
ꯑꯗꯨꯅꯤꯥꯛ ꯑꯩꯗꯤ ꯆꯥꯛ ꯆꯥꯗꯕꯤꯗ ꯇꯨꯝꯃꯤꯔꯦ ꯍꯥꯏꯅ ꯈꯜꯂꯨꯕꯅꯤ
ꯏꯁ
ꯎꯝ
ꯅꯪꯗꯤ
ꯑꯩꯁꯨ ꯆꯥꯛ ꯆꯥꯕ ꯂꯣꯏꯗꯉꯥꯏꯈ ꯉꯥꯏꯍꯥꯛ ꯑꯣꯏꯔꯦ ꯑꯗꯨꯒ ꯁꯨꯝ ꯄꯝꯃ ꯎꯝ
ꯀꯥꯏꯗ ꯂꯩꯒꯦꯗꯣ ꯃꯅꯤꯄꯨꯔꯗꯔꯣ ꯑꯥꯎꯠꯁꯥꯏꯠ ꯃꯅꯤꯄꯨꯔꯔꯣ
ꯃꯅꯤꯄꯨꯔꯗ ꯂꯩꯌꯦ ꯑꯥꯎꯠꯁꯥꯏꯠꯇꯗꯤ ꯂꯩꯇꯦ
ꯅꯛꯂꯝꯝꯒꯅꯤ ꯑꯗꯨꯒ ꯑꯗꯨꯗꯤ ꯅꯛꯔꯝꯒꯅꯤ
ꯀꯥꯏ ꯔꯁꯤ
ꯑꯩꯁꯨ ꯏꯝꯐꯥꯜꯗꯅꯦ
ꯎꯝ ꯐ ꯇ꯭ꯔꯦ ꯐꯗꯦ
ꯑꯩꯒꯤ ꯂꯩꯐꯝꯁꯦ ꯌꯥꯝꯃꯦ
ꯍꯥꯏꯔ ꯀꯥꯏ ꯍꯥꯏꯥꯏ ꯇ
ꯎꯝ ꯑꯗꯨꯗꯤ ꯍꯥꯏꯔꯣꯏ ꯌꯥꯝꯃꯦ ꯑꯩꯅ ꯂꯩꯐꯝꯁꯦ ꯑꯅꯤ ꯑꯍꯨꯝꯅꯦꯅꯦ ꯂ ꯂꯩꯕ ꯃꯐꯝꯁꯦ
ꯑꯅꯤ ꯑꯍꯨꯝꯗꯣ ꯍꯥꯏꯔꯛꯑꯣ ꯑꯃ ꯑꯃꯗ ꯊꯦꯡꯅꯕ꯭ꯔꯥꯡꯒꯡ
ꯑꯁ ꯅꯪ ꯍꯥꯟꯅ ꯍꯥꯏꯌꯨ ꯀꯥꯏꯗꯔꯣ
ꯑꯗꯨ ꯅꯪ ꯍꯥꯟꯅ ꯍꯥꯏꯔꯛꯑꯣ ꯀꯥꯏꯗ ꯀꯥꯏꯗ ꯂꯩꯔꯤꯅꯣ ꯈꯣꯠꯂꯤꯅꯣ
ꯏꯁ ꯅꯪ ꯍꯥꯟꯅ ꯑꯩ ꯍꯪꯕꯅꯦ
ꯎꯝ ꯍꯪꯕꯅꯦ ꯍꯪ ꯍꯪꯉꯁꯨ ꯑꯗꯨꯅꯦ ꯑꯩ ꯀꯩꯅꯣ ꯇꯧꯔꯒ ꯀꯥꯏꯗ ꯂꯩꯔꯤꯅꯣ ꯈꯣꯠꯂꯤꯅꯣ
ꯑꯩ ꯍꯥꯟꯅ ꯅꯪꯉꯣꯟꯗ ꯍꯪꯕꯅꯦ ꯑꯗꯣ ꯅꯪ ꯍꯥꯟꯅ ꯈꯨꯝꯃꯨ ꯑꯗꯨꯒ ꯑꯩ ꯍꯥꯏꯔꯛꯀꯦ꯫
ꯑꯩ ꯂꯩ ꯑꯩꯒꯤ ꯂꯩꯐꯝꯅ ꯑꯃ
ꯑꯥ
ꯑꯩꯒꯤ ꯂꯩꯐꯝꯗꯤ ꯂꯝꯐꯦꯟ ꯈꯪꯕ꯭ꯔꯥ
ꯑꯥ
ꯎꯝ ꯑꯗꯨꯗ
ꯅ ꯑꯦ ꯑꯗꯨꯗꯤ
ꯅꯥꯀꯑꯥ
ꯅꯥꯛꯑꯦ ꯍꯥꯏꯕ ꯇꯥꯔꯦ꯫
ꯑꯦ ꯑꯗꯣꯝꯗꯅꯤ ꯑꯗꯣꯝ ꯂꯣꯝꯗ ꯍꯥꯏꯔꯛꯑꯣ
ꯍꯜꯂꯣ
ꯗꯥꯥꯏꯔꯦꯛ ꯑꯗꯣꯝ ꯂꯣꯝꯗ ꯂꯝ ꯐꯦꯟꯒꯤ ꯑꯗꯣꯝ ꯂꯣꯝꯗ
ꯂꯝꯐꯦꯜ ꯍꯥꯏꯕ ꯅꯠꯇ꯭ꯔꯣ ꯂꯝꯐꯦꯜ ꯍꯥꯏꯔ ꯂꯩ꯫
ꯂꯐꯦ ꯍꯥꯏꯕ ꯂꯐꯂ ꯀꯩꯊꯦꯜ ꯂꯣꯝꯗ
ꯑꯗꯨꯗꯤ ꯂꯝꯐꯦꯜ ꯄꯜ ꯌꯦꯡꯕ ꯆꯠꯄ꯭ꯔꯥ
ꯂꯝꯐꯦ ꯄꯥꯠ ꯆꯠꯂꯦ꯫
ꯑꯩꯁꯨ ꯆꯠꯂꯦ ꯑꯩ ꯆꯠꯄ ꯀꯥꯟꯗꯗꯤ ꯀꯩꯅꯣ ꯑꯩ ꯆꯠꯄ ꯀꯥꯟ ꯑꯩ ꯆꯠꯄ ꯃꯇꯝꯗꯗꯤ ꯑ ꯍꯥꯏꯕꯗꯤ ꯊꯦꯡꯕꯒꯤꯀꯣ ꯁꯥꯠꯇꯤ ꯁꯥꯠꯂꯝꯃꯦ ꯑꯗꯣ ꯌꯥꯅꯗꯤ ꯁꯥꯠꯇ꯭ꯔꯦ꯫
ꯑꯥ
ꯅꯣꯏ ꯆꯠꯄ ꯀꯥꯟꯗ ꯀꯩꯅꯣ ꯌꯥꯝ ꯇ꯭ꯔꯦꯟꯅꯤꯡ ꯇꯧꯕ ꯃꯇꯝꯗ꯭ꯔ ꯍꯥꯏꯕꯗꯤ ꯁꯥꯠꯄ ꯍꯧꯔꯄ ꯃꯇꯝꯗꯅ ꯅꯠꯇ꯭ꯔꯒ ꯂꯣꯏꯕ ꯀꯥꯟꯗꯔꯣ?
ꯑꯕ ꯍꯧꯕ ꯃꯇꯝꯗ
ꯑꯣ ꯑꯗꯨꯗꯤ ꯌꯥꯝ ꯁꯥꯠꯄ ꯃꯇꯝ ꯑꯣꯏꯔꯕꯅꯦ꯫ ꯑꯩꯈꯣꯏ ꯆꯄꯗꯤ ꯌꯥꯝ ꯁꯥꯔꯝꯗ꯭ꯔꯦ ꯁꯥꯇꯤ ꯁꯥꯠꯄꯅꯦ ꯑꯗꯣ ꯑꯩꯈꯣꯏꯁꯦ ꯊꯦꯡꯅ ꯂꯥꯛꯄꯅꯤꯅ ꯀꯩꯗꯧꯔꯤꯅꯣ?
ꯆꯠꯂꯍꯦ ꯄꯨꯝꯍꯩ ꯀꯩꯁꯨ ꯇꯧꯗꯦ꯫ ꯅꯪꯒ ꯋꯥꯔꯤ ꯁꯥꯟꯅꯔꯝꯃꯤ
ꯀꯩꯅꯣ ꯑꯩ ꯅꯣꯏꯒꯤ ꯀꯩꯅꯣ ꯀꯩꯅꯣ ꯇꯥꯕꯒꯤ ꯃꯈꯣꯟꯁꯦ
ꯀꯩ ꯇꯥꯕ
ꯈꯪꯗꯦ ꯑꯗꯨꯨꯝ ꯇꯥꯕ
ꯀꯩ ꯃꯈꯣꯟꯅꫭ ꯃꯈꯣꯟꯗꯣ ꯍꯥꯏꯔꯛꯑꯣ
ꯎꯆꯦꯛꯒꯤ ꯃꯈꯣꯟꯁꯨꯅꯦ ꯑꯗꯨꯒ ꯀꯩ ꯀꯩꯅꯣ ꯄꯨꯈ꯭ꯔꯤꯕ ꯄꯨꯈ꯭ꯔꯤ ꯃꯄꯥꯟꯗ ꯂꯩꯕ ꯑ ꯑꯗꯨꯒꯤꯁꯨ ꯇꯥꯏ
ꯑꯣ ꯑꯩꯈꯣꯏꯁꯦ ꯁꯥꯏꯁꯦ ꯀꯩꯅꯣꯒꯨꯝꯕ ꯑꯩꯈꯣꯏꯒꯤ ꯌꯨꯝꯒꯤ ꯊꯪꯅꯕꯗꯣ ꯎꯝ ꯀꯩꯅꯣꯝ ꯂꯩꯕ꯫ ꯅꯜ ꯅꯂꯥꯅ ꯀꯩꯅꯣꯝ ꯑꯣꯏ ꯄꯨꯈ꯭ꯔꯤ ꯂꯩꯇꯦ ꯅꯂꯥ ꯅꯂꯥ ꯑꯁꯥꯡꯕ ꯂꯩꯕ ꯑꯗꯨꯅ ꯍꯪꯉꯣꯏꯒꯤ꯫ ꯍꯪꯉꫭꯏꯒꯤ ꯃꯈꫭꯟꯅꯤ꯫
ꯍꯪꯉꯣꯏ ꯍꯥꯏꯕ꯭ꯔꯥ
ꯑꯥ
ꯑꯩꯗꯤ ꯍꯥꯏꯕ ꯍꯩꯇꯦ ꯑꯗꯨꯒꯤ
ꯍꯪ ꯑꯣꯏ ꯍꯥꯏꯗꯤ ꯐ꯭ꯔꯣꯛ
ꯑꯥ
ꯑꯗꯨꯒꯤ ꯃꯈꯣꯟꯜ ꯍꯪꯉꫭꯏꯒꯤ ꯃꯈꯣꯟ ꯃꯤꯡꯁꯨ ꯌꯥꯝ ꯐꯖꯩ ꯅꯪꯁꯦ꯫
ꯑꯩꯁ
ꯃꯈꯣꯟꯁꯨ ꯐꯖꯦ
ꯍꯥ ꯍꯥ ꯊꯒꯠ
ꯏ ꯀꯩꯕ
ꯍꯥꯏꯒꯦ ꯇꯧꯋꯦꯕ
ꯀꯩꯗꯧꯋꯦꯕ
ꯊꯥꯖꯅꯤꯡꯉꯥꯏ ꯇꯧꯋꯦꯕ ꯅꯪꯅ ꯍꯥꯏꯕꯗꯣ
ꯊꯥꯖꯅꯤꯡꯉꯥꯏ ꯍꯥꯏꯗꯤ ꯊꯥꯖꯅꯕꯅꯦ ꯑꯩꯅ ꯍꯥꯏꯔꯛꯏꯁꯦ ꯃꯀꯣꯟꯁꯨ ꯐꯖꯩ ꯊꯥꯖꯅꯕꯅꯦ ꯑꯩꯅ ꯍꯥꯏꯔꯛꯏꯁꯦ
ꯎꯝ ꯑꯗꯨꯗ ꯅꯪꯗꯤ ꯀꯃꯥꯏ ꯀꯃꯥꯏ ꯇꯧꯔꯤꯅꯣ ꯀꯣꯂꯦꯖ ꯀꯥꯔꯤꯅꯣ ꯅꯠꯇ꯭ꯔꯒ ꯊꯕꯛ ꯇꯧꯔꯤꯅꯣ ꯀꯃꯥꯏꯅ ꯇꯧꯒꯦ
ꯀꯣꯂꯦꯖ ꯂꯣꯏꯔꯦ ꯅꯪꯗꯤ
ꯑꯩꯁꯨ ꯂꯣꯏꯔꯦ ꯀꯨꯏꯔꯦ ꯅꯪꯉꯣꯟꯗꯒꯤ ꯍꯜꯂꯝ ꯅꯦ ꯅꯪ ꯅꯪ ꯑꯣꯗꯗꯒꯤ ꯍꯜꯂꯒꯅꯦ
ꯑꯗꯨꯗꯤ ꯆꯤꯆꯦ ꯀꯧꯇꯥꯝꯅꯤꯅꯦ ꯑꯗꯨꯗꯤ
ꯀꯧꯕ ꯇꯥꯕꯅꯤ ꯍꯣꯏ ꯅꯣꯏꯗꯤ ꯀꯩ ꯆꯍꯤꯗ ꯂꯣꯏꯕ꯭ꯔꯥ
ꯆꯍꯤ ꯍꯥꯏꯗꯤ ꯂꯣꯏꯕꯗꯤ ꯑꯍꯥꯟ ꯃꯃꯥꯡ ꯂꯣꯏꯔꯗꯕꯅꯤ ꯑꯩ ꯁꯥꯟꯅꯕ ꯍꯥꯟꯅ ꯆꯠꯂꯨꯕ ꯑꯗꯨꯗꯩ ꯑꯩ ꯕꯦꯒ ꯆꯥꯎꯔꯕ ꯁꯥꯟꯅꯕꯗꯣ ꯑꯗꯨ ꯍꯟꯗꯛ ꯂꯣꯏꯁꯦ ꯑ ꯃꯄꯥꯟꯜꯂꯝꯗ ꯑꯥ
ꯑꯗꯨꯗꯤ ꯑꯩꯒꯤ ꯏꯅꯥꯎ ꯅꯨꯄꯥꯅꯤꯅꯦ
ꯏꯁ ꯅꯩ ꯆꯍꯤ ꯀꯌꯥ ꯁꯨꯔꯕ ꯍꯥꯏ ꯌꯥ ꯆꯍꯤꯗꯨꯗ ꯑꯗꯨꯝ ꯈꯪꯉꯅꯤ
ꯆꯍꯤ ꯍꯥꯏꯔꫭ ꯆꯩ ꯑꯩꯕꯤ ꯍ ꯅꯪꯉꯣꯟꯗꯒꯤ ꯍꯟꯅꯤꯡꯒꯅꯤ ꯍꯣꯏ ꯁꯣꯏꯗꯦ ꯑꯗꯨꯗꯤ ꯑꯩꯁꯦ ꯒ꯭ꯔꯦꯖꯨꯋꯦꯁꯟ ꯂꯣꯏ ꯎ ꯆꯍꯤ ꯍꯥꯏꯔꯣꯏ ꯆꯍꯤ ꯍꯥꯏꯔꯣꯏ ꯑꯗꯨ ꯒ꯭ꯔꯦꯖꯨꯑꯦꯁꯟꯁꯨ ꯂꯣꯏꯕ
ꯑꯗꯨ ꯗꯦꯠ ꯑꫭꯐ ꯕꯥꯏꯠ ꯇꯣ ꯇ ꯗꯦ ꯗꯦ ꯑꫭꯐ ꯚꯥꯠ ꯇꯣ ꯇꯛ ꯍꯥꯏꯥꯏꯔꯣ ꯌꯥꯔꯦ ꯑꯗꯨꯗ ꯑꯩ ꯍꯥꯏꯔꯛꯑꯒꯦ ꯅꯪꯗꯤ ꯗꯦꯠ ꯑꫭꯐ ꯕꯔꯊ꯭ ꯑꯦ ꯍꯥꯏꯔꯛꯑꯣ ꯑꯗꯨ ꯍꯥꯏꯔꯛꯑꯣ ꯑꯗꯨꯗ ꯑꯩ ꯍꯥꯏꯔꯛꯀꯦꯕ ꯑꯩ ꯑꯉꯥꯡ ꯑꯉꯥꯡꯗ
ꯅꯪ ꯑꯉꯥꯡꯅꯦꯕ ꯅ ꯑꯩꯉꯣꯟꯗꯒꯤ ꯑꯉꯥꯡ ꯏ ꯌꯥꯝꯅ ꯑꯉꯥꯡ ꯑꯣꯏꯔꯦ ꯅꯪ ꯑꯩꯉꯣꯟꯗꯒꯤ ꯑꯩꯉꯣꯟꯗꯒꯤ ꯑꯉꯥꯡ ꯌꯥꯝ꯫ ꯑꯣꯏꯔꯝꯒꯅꯤ ꯍꯣꯏ ꯁꯣꯏꯗ꯭ꯔꯦ ꯑꯗꯨꯗꯤ꯫
ꯑꯣꯏꯔꯝꯗꯦ ꯑꯣꯏꯔꯝꯗ꯭ꯔꯗꯤ ꯀꯔꯤ ꯇꯧꯕ ꯌꯥꯕ꯫
ꯑꯣꯏꯔꯝꯒꯅꯤ ꯁꯣꯏꯗ꯭ꯔꯦꯕ ꯍꯣꯏ ꯃꯤꯁꯤꯡꯅꯁꯦ ꯃꯤꯁꯤꯡꯅꯁꯦ ꯑꯩ ꯍꯥꯏꯒꯦ ꯑꯩ ꯍꯥꯏꯒꯦ ꯃꯤꯁꯤꯡꯅꯁꯦ ꯑꯩꯒꯤ ꯃꯈꯣꯟꯗ ꯑꯩꯒꯤ ꯈꯣꯟꯖꯦꯜ ꯇꯥꯕ ꯀꯥꯟꯗ ꯅꯪꯗꯤ ꯑꯉꯥꯡ ꯌꯥꯝ ꯑꯣꯏꯔꯝꯒꯅꯤ ꯅꯪꯒꯤ ꯈꯣꯟꯖꯦꯜꯁꯦ ꯁꯨꯃꯥꯏꯅ ꯀꯩ ꯍꯥꯏꯗꯣꯏꯔꯥ꯫ ꯑꯗꯨꯝ ꯇꯧꯋꯦ ꯍꯥꯏꯌꯦ ꯑꯩꯒꯤ ꯆꯍꯤ ꯍꯥꯏꯔꯗꯤ ꯃꯣꯏ ꯉꯥꯛꯄꯅꯤꯕ꯫
ꯑꯗꯣ ꯍꯥꯏꯔꯛꯎꯅꯦ ꯅꯪ ꯆꯍꯤꯗꯣ ꯑꯩ ꯆꯤꯆꯦ ꯀꯧꯒꯦꯕ ꯍꯦꯛ ꯆꯍꯤꯗꯣ ꯀꯩꯅꯣ ꯇꯧꯔꯝꯃꯗꯤ ꯆꯤꯆꯦ ꯀꯧꯒꯦ꯫
ꯏꯆꯦ ꯈꯣꯏꯅ ꯑ ꯑꯗꯨꯝ ꯀꯧꯔꯣ ꯀꯥꯏꯗ꯭ꯔꯦ꯫
ꯑꯗꯣ ꯑꯗꯣ ꯑꯩꯈꯣꯏ ꯍꯥꯏ ꯆꯤꯆꯦ ꯀꯧꯒꯦꯕ ꯍꯥꯏꯔꯛꯑꯣ꯫
ꯍꯥꯏꯗ꯭ꯔꯁꯨ
ꯆꯤꯆꯦ ꯎꯝ ꯀꯧ ꯑꯩ ꯆꯤꯆꯦꯗ ꯆꯤꯆꯦ꯫ ꯑꯩꯅ ꯑꯦꯁ ꯈꯪꯗ꯭ꯔꯤꯕꯧꯗꯤ ꯀꯧꯔꯣꯏ꯫ ꯑꯦꯁ ꯈꯪꯉꯀꯥꯟꯗ ꯀꯧꯒꯗꯝ ꯫ ꯅꯪꯒꯤ ꯑꯦꯁ ꯈꯪꯉꯒꯥꯟ꯫
ꯍꯥꯏꯔꯣꯏ ꯍꯥꯏꯔꯣꯏ ꯍꯤ ꯍꯤ
ꯑꯗꯨꯗꯤ ꯍꯥꯏ ꯎꯃ ꯍꯥꯏꯔꯛꯑꯣ꯫
ꯅꯅꯪ ꯉꯁꯥꯏꯅ ꯍꯥꯏꯒꯦ ꯍꯥꯏꯕ ꯅꯠꯇ꯭ꯔ ꯅꯪ ꯍꯥꯟꯅ ꯍꯥꯏꯔꯛꯑꯣ ꯫
ꯎꯝ ꯑꯩ ꯑꯩ ꯅꯨ ꯇꯜ ꯂꯦꯗꯤꯁ ꯐꯥꯔꯁ꯫
ꯍꯥꯥ
ꯍꯩ ꯎꯝ ꯂꯦꯗꯤꯁ ꯐꯥꯔꯁ ꯅꯪ ꯍꯥꯟꯅ ꯍꯥꯏꯒꯗꯧꯅꯦ꯫
ꯑ ꯑꯗꯣ ꯂꯦꯗꯤꯁ ꯐꯥꯔꯁ ꯍꯥꯏꯕ ꯍꯥꯏꯕꯒꯤ ꯋꯥꯗꯣ ꯍꯧꯖꯤꯛꯀꯥꯟꯁꯦ ꯆꯠꯅꯗ꯭ꯔꯦ꯫ ꯍꯟꯗꯛꯇꯤ ꯖꯦꯟꯁ ꯐꯥꯔꯁ ꯍꯥꯏꯕꯅꯦ꯫
ꯖꯦꯟꯁ ꯐꯥꯔꯁ ꯐꯥꯔꯁ ꯅꯠꯇ ꯂꯦꯗꯤꯁ ꯐꯥꯔꯁ ꯫
ꯂꯦꯗꯤꯁ ꯐꯥꯔꯁ ꯍꯥꯏꯕꯒꯤ ꯋꯥꯗꯨ ꯆꯠꯅꯗ꯭ꯔꯦꯕ ꯍꯟꯗꯛꯁꯦ꯫
ꯆꯤꯆꯦ ꯐꯥꯔꯁ ꯍꯥꯏꯦ ꯆꯤꯆꯦ ꯐꯔꯁ ꯍꯥꯏ ꯇꯥꯝꯅꯤ꯫
ꯑꯗꯨꯅ ꯆꯤꯆꯦ ꯀꯧꯔꯁꯨ ꯌꯥꯔꯦ ꯆꯍꯤ ꯈꯪꯗꯁꯨ ꯌꯥꯔꯦ꯫
ꯎꯝ ꯆꯤꯆꯦ ꯆꯤꯆꯦꯕꯨ ꯀꯧꯔꯔꯣꯏ ꯑꯩ ꯁꯨꯨꯀꯧ ꯀꯧꯔꯔꯣꯏꯅꯦ꯫ ꯍꯧꯖꯤꯛ ꯁꯨꯝ ꯐꯥꯒꯤ ꯑꯣꯏꯅ ꯀꯧꯋꯥꯅꯤ ꯫
ꯑꯦꯁ
ꯎꯝ ꯍꯥꯏꯔꯛꯑꯣ ꯑꯦꯁ ꯇꯣ ꯍꯥꯏꯔꯣ꯫
ꯍꯥꯏꯔꯣꯏ ꯍꯥꯏꯔꯒ ꯅꯪ ꯍꯥꯟꯗ ꯍꯥꯏꯔꯣ ꯫
ꯑꯗꯨꯒ ꯑꯩ ꯑꯃꯨꯛ꯫ ꯑꯩ ꯍꯥꯟꯅ ꯍꯥꯏꯌꯣꯌꯦ ꯑꯩ ꯍꯥꯟꯅ ꯄꯣꯛꯄꯗꯤ ꯑꯩꯗꯤ ꯋꯥꯟꯗ ꯄꯣꯛꯑꯦ꯫
ꯑꯥ ꯑꯗꯨꯗꯤ ꯑꯩꯉꯣꯟꯗꯒꯤ ꯑꯉꯥꯡ ꯑꯣꯏꯌꯦꯦ꯫
ꯀꯌꯥ
ꯆꯍꯤ ꯑꯅꯤꯒꯨꯝꯕ ꯆꯍꯤ ꯑꯅꯤ ꯈꯔꯗ ꯑꯍꯨꯝ꯫
ꯎꯝ ꯑꯍꯨꯝ ꯎꯝ ꯑꯍꯨꯝ ꯑꯣꯏꯔꯁꯨ ꯑꯗꯨꯅꯤ ꯑꯩ ꯌꯥꯝ ꯑꯍꯨꯝꯗꯨꯗꯤ ꯌꯥꯝ ꯄꯥꯛꯅꯍꯟꯅꯕꯁꯨ ꯅꯠꯇꯦ ꯀꯩꯅꯣ꯫
ꯏꯁ ꯑꯍꯨꯝ ꯍꯥꯏꯔꯤꯁꯦ ꯌꯥꯝꯅ ꯑꯩ ꯑꯩ ꯅꯉꯣꯟꯗꯒꯤ ꯍꯟ ꯍꯟꯈ꯭ꯔꯦ꯫ ꯍꯥꯏ ꯍꯥꯏꯕꯗꯤ ꯎꯝ꯫
ꯍꯧꯖꯤꯛꯀꯤ ꯃꯇꯝꯗꯗꯤ ꯌꯥꯝ ꯄꯥꯛꯅ ꯍꯟꯅꯗꯤꯌꯦ ꯑꯍꯨꯝꯗꯣ꯫
ꯏꯁ ꯍꯥꯏꯒꯅꯣ꯫
ꯑꯁ ꯑꯁꯦꯡ ꯋꯥꯅꯦ ꯑꯁꯦꯡꯕꯅꯤ
ꯎꯝ
ꯌꯥꯝ ꯄꯥꯡꯅꯍꯟꯅꯗꯤꯌꯦ
ꯅꯣꯛꯄꯨ ꯅꯣꯛꯅꯤꯡꯉꯤꯍꯦ ꯑꯉꯥꯡꯁꯤꯡꯅ
ꯎ ꯀꯧꯕꯁ ꯂꯦꯡꯒꯥ ꯆꯍꯤ ꯑꯅꯤ ꯑꯍꯨꯝꯕꯨ ꯍꯟꯕꯕꯨ ꯂꯦꯡꯒꯥ ꯀꯧꯅ ꯌꯥꯕꯗꯨ
ꯌꯥꯗꯦ ꯌꯥꯗꯦ ꯌꯥꯗꯦ ꯏ
ꯎꯝ ꯏꯅꯦ ꯑꯣꯏꯅ ꯀꯧꯔꯣ ꯍꯥꯏꯔꯛ ꯑꯗꯨꯗ
ꯍ ꯏꯅꯦ ꯑꯩꯅ ꯀꯧꯔꯣ ꯑꯗꯨ ꯅ ꯆꯨꯝꯃꯦ
ꯆꯤꯆꯦ ꯀꯧꯗꯕꯤꯗ ꯏꯅꯦ ꯑꯣꯏꯅ ꯀꯧꯔꯛꯅꯤ
ꯆꯨꯝꯃꯦ ꯋꯥꯗꯅ
ꯑꯗꯣ ꯅꯪ ꯊꯝꯃꯣꯏꯅꯨꯡꯗ ꯅꯨꯡꯉꯥꯏꯇ꯭ꯔꯗꯤ ꯑꯩꯅ ꯏꯅꯦꯦꯛ ꯍꯧꯧꯔꯛꯄ ꯀꯥꯟꯗ ꯃꯁꯤ ꯑꯉꯥꯡꯁꯦ ꯑꯁ ꯏꯅꯦꯒ ꯀꯧꯔꯦ ꯏꯅꯦꯒ ꯀꯧꯔꯦ ꯏꯅꯦ ꯀꯥꯏꯅ ꯍꯥꯏꯔꯛꯑꯗꯤꯦ
ꯀꯥꯏꯗꯦ ꯍꯦꯒꯗꯦ
ꯎ ꯇꯂꯗ ꯀ ꯍ
ꯑꯗꯣ ꯍꯟꯗꯛꯁꯦ ꯀꯩꯗꯧꯔꯒ ꯂꯩꯕꯅꯣꯗꯣ ꯀꯩꯁꯨ ꯇꯧꯗꯕꯤꯗ
ꯎꯝ ꯀꯩꯔꯥꯛ
ꯑ
ꯑꯩꯁꯦ ꯀꯩ ꯇꯧꯔꯝꯗꯣꯏ ꯃꯥꯜꯂꯦ ꯁꯨꯝ ꯅꯪ ꯒ꯭ꯦꯁ ꯇꯧꯕ ꯆꯨꯝꯕ꯭ꯔꯥ ꯍꯡꯒꯦ
ꯑꯁ ꯈꯪꯗꯦꯅꯦ ꯅꯪ ꯍꯟꯗꯛꯁꯦ ꯆꯍꯤꯅ ꯀꯩꯅꯣ ꯒ꯭ꯔꯦꯖꯨꯌꯦꯁꯟ ꯂꯧꯃꯤꯅꯤ ꯍꯥꯏꯕꯁꯦ ꯑꯗꯨꯒꯤ
ꯀꯩ ꯗꯧꯔꯝꯗꯣ ꯃꯥꯥꯡꯒꯦꯕ ꯑꯩꯁꯤ
ꯑꯗꯨꯝ ꯅꯪꯗꯤ ꯎꯝ
ꯎꯝ ꯎꯝ
ꯏꯁꯄꯣꯔꯠꯁꯀꯨꯝꯕ ꯁꯥꯟꯅꯕ ꯆꯠꯄ ꯅꯠꯇ꯭ꯔꯒ ꯖꯤꯝ ꯆꯠꯄ ꯑꯗꯨꯃꯥꯏꯅ ꯇꯧꯔꯒꯗꯤ ꯃꯥꯟꯒꯅꯤ ꯆꯨꯝꯕ꯭ꯔꯥ ꯑꯃꯒ ꯑꯃ ꯑꯃꯅꯠꯇ ꯅꯍꯧꯖꯤꯛ ꯑꯩ ꯍꯥꯏꯈꯤꯕꯗꯨꯅꯦ
ꯅꯠꯇꯦ ꯑꯃꯇꯪ ꯍꯥꯏꯔꯛꯑꯣ ꯑꯗꯨ ꯑꯅꯤꯗꯨꯗ ꯑꯃ ꯏꯁꯄꯣꯔꯠꯇ ꯉꯔꯥꯡ ꯈꯔ ꯖꯤꯝꯗꯨꯒ ꯑꯃꯛ ꯑꯃ ꯑꯃ ꯍꯥꯏꯔꯛꯑꯣ ꯑꯗꯨꯗ ꯆꯨꯁ
ꯑꯗꯨ ꯆꯨꯝꯕ꯭ꯔꯕ ꯑꯃꯗꯤ ꯆꯨꯝꯕ꯭ꯔꯥ
ꯑꯥ ꯑꯃꯗꯤ ꯆꯨꯝꯒꯦ ꯇꯧꯋꯦꯕ
ꯑꯩꯁꯦ ꯌꯥꯝ ꯍꯩꯌꯦꯅꯦ ꯑꯗꯨꯗꯤ ꯃꯤꯒꯤ ꯃꯥꯏꯟꯁꯦ ꯃꯤꯒꯤ ꯃꯥꯏꯟꯁꯦ ꯔꯤꯠ ꯇꯧꯕ ꯉꯝꯔꯦ ꯑꯩꯁꯦ
ꯉꯝ ꯉꯝꯃꯦ
ꯑꯃ ꯍꯥꯏꯔꯛꯑꯣ
ꯀꯣꯏꯕ ꯄꯥꯝꯕ ꯃꯥꯜꯂꯦ ꯑꯗꯨꯝ ꯀꯩ ꯍꯥꯏꯗꯔꯥ
ꯅꯠꯇꯦ ꯅꯪ ꯉꯁꯥꯏ ꯑꯅꯤꯗꯨ ꯑꯅꯤꯗꯨ ꯑꯅꯤꯗꯨꯒꯤ ꯑꯃ ꯍꯥꯏꯔꯣ
ꯈꯪꯗ꯭ꯔꯦ ꯑꯗꯨꯒꯤꯁꯤ ꯇꯧꯕꯅꯦ ꯑꯅꯤꯔꯛꯇꯗꯤ ꯑꯅꯤ ꯑꯅꯤꯃꯛ ꯑꯅꯤꯃꯛ ꯆꯨꯝꯔꯝꯒꯅꯤꯗ
ꯑꯅꯤꯃꯨꯛꯇꯤꯗꯤ ꯆꯨꯝꯗꯦꯕ ꯑꯃꯇꯪꯅꯦꯕ ꯑꯗꯣ ꯑꯃꯗꯤ ꯆꯨꯝꯃꯦꯕ
ꯑꯗꯣ ꯑꯆꯨꯝꯕꯗꯣ ꯍꯥꯏꯔꯣꯑꯣ
ꯅꯪ ꯍꯥꯟꯅ ꯍꯥꯏꯔꯣ ꯆꯤꯡꯕ ꯏꯁꯄꯣꯔꯠꯀꯗꯣ ꯑꯗꯨꯗ
ꯅꯪ ꯉꯁꯥꯏ ꯏꯁꯄꯣꯔꯠꯁ ꯁꯅꯕ ꯑꯗꯨꯃꯥꯏꯅ ꯆꯠꯂꯦ ꯍꯥꯏꯕꯒꯤ ꯑꯗꯨꯒ ꯍꯥꯏꯕꯅꯦ ꯑꯩꯗꯤ